ꯍꯥꯎ ꯇꯔꯣ
ꯇꯥꯔꯦ ꯇꯥꯔꯦ
ꯆꯥꯛ ꯆꯥꯔꯕꯣ
ꯆꯔꯦ ꯁꯤꯖꯦ
ꯇꯥꯡꯁꯣꯏ ꯃꯣꯏ ꯑꯍꯨꯝ ꯑꯃꯁꯝꯨ ꯌꯥꯎꯒꯦ ꯍꯥꯏꯔꯝꯃꯅꯤ
ꯀꯅꯥ ꯀꯅꯥ
ꯇꯥ ꯇꯨ ꯀꯣꯛꯅ ꯍꯥꯏ ꯍꯥꯏꯔꯛꯑꯀꯥꯟꯗ ꯈꯪꯉꯤꯍꯦ ꯍꯉꯥꯏꯇꯅꯤ ꯆꯥꯎꯥꯎ
ꯐꯁꯉꯦ ꯍꯥꯎ
ꯇꯔꯋꯥ
ꯑꯦ
ꯇꯥꯏ ꯇ ꯃꯣꯏ ꯑꯍꯨꯝ ꯑꯨꯝꯗ ꯌꯥ ꯍꯧꯒꯦ ꯍꯥꯏꯔꯝꯕꯅꯤ ꯃꯣꯏ ꯁꯦꯒꯋꯥꯅꯦ ꯕꯦꯅꯤꯁꯅꯦ ꯅꯦꯄꯣꯜꯅꯦ ꯇꯥꯇꯣ ꯨꯝꯃꯦꯅ ꯍꯥꯏꯅ ꯀꯅꯤ ꯑꯩꯅ ꯑꯩꯈꯣꯏ ꯇꯥꯏꯃꯤꯅꯥ ꯆꯠꯂꯣ ꯍꯥꯏꯒꯤꯈꯤꯕꯅꯤ ꯌꯥꯎꯅꯤꯡꯉꯗꯤ
ꯗꯥꯥꯏꯃꯤꯅꯥ ꯆꯂ ꯀꯌꯥ ꯎꯝꯅꯗꯤ ꯃꯤ ꯀꯌꯥꯅꯣ ꯍꯥ ꯃꯤꯗꯔꯥꯥꯎ ꯍꯥꯞꯄꯅꯤ ꯗꯗꯥꯅ ꯃꯤ ꯇꯔꯥꯃꯨꯛ ꯍꯥꯞꯄꯅꯦ
ꯑꯗꯨ ꯀꯌꯥ ꯐꯪꯗꯦꯕ ꯑꯗꯨꯗ ꯀꯌꯥ ꯐꯪꯗꯦꯕ
ꯀꯔꯤꯄꯝ ꯑꯣꯏꯦ ꯀꯅꯔ ꯑꯣꯏꯌꯦꯦ ꯔꯔꯤꯐ꯭ꯔꯦꯁꯔꯕꯇ ꯁꯨꯝ ꯊꯕꯛ ꯇꯧꯅꯕꯗꯤ ꯋꯥꯅꯤ
ꯑꯣ ꯑ
ꯀꯔꯤꯝꯇ ꯀꯥꯟꯅꯗꯕꯒꯤꯅꯦ ꯁꯨꯝ ꯑꯩꯈꯣꯏꯗ ꯍꯤꯗꯥꯛ ꯎꯝ ꯃꯥ ꯉꯁꯤ ꯐꯥꯏꯚ ꯍꯟꯗ꯭ꯔꯦꯗ ꯆꯪꯉꯦ
ꯑꯗ꯭ꯔꯦ
ꯎꯝ ꯑꯩꯒꯤ ꯄꯥꯠꯇ ꯇꯣꯟꯗ꯭ꯔꯒ ꯈꯔꯁꯨ ꯉꯝꯃꯤꯉ ꯊꯥꯔꯁ ꯗꯦ ꯈꯨꯨꯗꯤꯡ ꯖꯥꯡ
ꯀꯜꯇ ꯀꯨꯗꯤꯦ
ꯈꯔꯗꯦ ꯑꯗꯨ ꯑ ꯌꯧ ꯌꯥꯎꯋꯦ ꯅꯣꯡꯃꯤ ꯂꯩꯔ ꯑꯗꯨꯝꯖꯄꯖ ꯒ꯭ꯌꯥꯟ ꯇꯔ ꯑꯗꯨ
ꯅꯪꯒꯤ ꯇꯥꯛꯁ ꯀꯌꯥ ꯁꯨꯔꯦ ꯀꯣꯟ ꯇꯧꯕ
ꯐꯣꯔꯅꯤ ꯇ꯭ꯋꯦꯟꯇꯤꯒ ꯁ ꯑꯩꯠ ꯁꯨꯨꯔꯅꯤ ꯑꯩ ꯌꯥꯗ꯭ꯔꯤꯕ꯭ꯔꯥ
ꯇꯒꯔꯥ ꯌꯥꯗꯦ
ꯑꯩꯒꯤꯗꯤ ꯏꯕ ꯌꯥꯔꯦ
ꯃꯤ ꯑꯩꯣꯏ ꯊ ꯀꯌꯥ ꯁꯨꯔꯦ
ꯃꯥꯒꯤꯦ ꯎꯝꯨꯔꯅꯤꯥ
ꯐꯣꯟ ꯇꯧꯕ꯫